ꯑꯩꯩꯒ
ꯀꯛꯇꯦ ꯃꯇꯝ ꯍꯦꯟꯈꯤꯕꯩꯅꯦ
ꯎꯝ ꯑꯩꯅ ꯈꯤꯇꯪ ꯉꯥꯡ ꯀꯥꯟꯗ ꯈꯤꯇꯪꯒ ꯍꯥꯡ ꯀꯥꯟꯗ ꯑꯗꯨꯃꯥꯏꯅꯒ ꯆꯠꯇꯅ ꯈꯣꯠꯇꯅ ꯍꯥꯏꯗꯤ ꯂꯝꯒ ꯐꯖꯕꯒꯗꯣ
ꯍꯣꯏ ꯍꯣꯏ
ꯅꯍꯥꯟꯒ ꯆꯠꯅꯤꯡꯕꯤ ꯈꯣꯠꯅꯤꯡꯕꯤꯗꯨ ꯇꯧꯕ ꯀꯩꯅꯣꯕꯨꯗꯤ ꯌꯥꯝ ꯇꯧꯕꯤꯌꯦꯕꯀꯣ ꯇꯧꯕꯤꯕꯩꯗꯤ ꯈꯤꯇꯪ ꯁꯪꯕꯗꯀꯣ ꯑꯗꯨꯑꯣꯏꯁꯨ ꯑꯗꯣ ꯁꯨꯝ ꯈꯣꯏꯗꯧ ꯁꯥꯎꯅꯤꯡꯉꯛꯄꯗꯣ ꯑꯩꯅ ꯑꯗꯨꯝ ꯍꯥꯏꯕꯒꯤ ꯇ
ꯅ ꯑꯇꯣꯞꯕ ꯇꯞꯄ ꯇꯣ ꯃꯇꯝ ꯍꯥꯏꯗꯤ ꯐꯦꯁꯇꯤꯚꯦꯜ ꯂꯥꯛꯄꯗ ꯅꯪ ꯑꯅꯝꯕꯅ ꯏꯁꯩꯒꯨꯝꯕ ꯆꯠꯂꯝꯒꯅꯤ
ꯍꯣꯏ ꯑꯗꯨꯝꯕ ꯑꯝꯇ ꯆꯠꯄ ꯑꯩ ꯁꯨꯅꯪ ꯅꯪꯗꯦ ꯑꯁꯦꯡ ꯑꯁꯦꯡꯕ ꯑꯩꯗꯤ ꯀꯔꯤꯝ ꯅꯪꯖꯗꯦꯕ ꯑꯗꯨ ꯈꯤꯇꯪ ꯈꯪꯒꯗꯕꯅꯦ ꯍꯥꯏꯕ ꯑ ꯑꯗꯨꯅꯦ ꯌꯥꯎꯁꯪ ꯂꯥꯛꯑꯦ ꯌꯥꯎꯁꯪ ꯅꯅ ꯑꯩꯗꯤ ꯀꯣꯏꯕꯁꯨ ꯀꯔꯤꯝ ꯐꯪꯗꯦꯕ ꯏꯁꯩ ꯆꯠꯈ꯭ꯔꯅꯤ
ꯅꯪ ꯌꯥꯎꯁꯪꯗꯅ ꯀꯩ ꯆꯠꯀꯦ ꯍꯔꯤ ꯆꯠꯄ꯭ꯔꯥ ꯍꯜꯂꯤ ꯆꯠꯄ꯭ꯔꯣ
ꯍꯜꯂꯤ ꯆꯠꯂꯦ ꯑꯩ ꯌꯥꯎꯁꯪꯗ ꯑꯗꯨ ꯑꯃꯨꯛ ꯆꯠꯂꯦ ꯑꯩ ꯌꯥꯎꯁꯪ ꯊꯣꯛꯄꯁꯦ ꯑꯩꯈꯣꯏ ꯏꯃꯥꯟꯅꯕꯤꯒꯤ ꯄꯨꯜꯂꯞ ꯄꯨꯜꯂꯤꯉꯩꯗ ꯐꯖꯅ ꯑꯩ ꯌꯥꯎꯁꯪ ꯐꯖꯅ ꯌꯥꯎꯈꯤꯕꯁꯦ ꯑꯅꯤꯔꯛ ꯀꯨꯝꯕ ꯌꯥꯎꯏ
ꯑꯣ ꯑꯗꯣ ꯍꯌꯦꯡ ꯃꯣꯏꯗ ꯂꯩꯔꯀꯥꯟꯗ ꯍꯦꯛ ꯆꯠꯂꯨꯁꯦ ꯀꯩꯗꯧꯋꯦ
ꯈꯪꯗꯦꯕꯦꯝꯃ ꯃꯤꯅ ꯆꯠꯄꯒ ꯀꯩꯀꯩ ꯎꯔꯀꯥꯟꯗꯅꯦ ꯑꯩ ꯅꯍꯥꯟꯅꯦ
ꯎ
ꯅꯪꯉꯣꯟꯗꯕꯨꯗꯤ ꯍꯥꯏꯒꯦ ꯑꯉꯥꯡ ꯃꯃꯥꯡꯈꯩꯗ ꯍꯥꯏꯔꯛꯑꯗꯤ ꯃꯣꯏꯗꯤ ꯂꯛꯅꯔꯛꯀꯅꯤꯅꯅꯤ ꯈꯪꯕ ꯅꯣꯏ ꯅꯍꯥꯟ ꯃꯅꯨꯡꯒꯤ ꯆꯪꯉ ꯆꯥꯕꯗꯣ
ꯁꯨꯔꯨꯝꯒꯤꯗ꯭ꯔꯣ ꯀꯥꯏꯗꯅꯣ
ꯁꯔꯨꯝꯒꯤ ꯅꯠꯇꯦ ꯑꯃꯅꯨꯡꯒꯤ ꯑꯩꯈꯣꯏꯅ ꯑꯩꯈꯣꯏꯒꯤ ꯗꯤꯄꯥꯔꯠꯃꯦꯟꯗꯒꯤ ꯍꯦꯟꯗꯣꯛꯅꯒ ꯆꯥꯕ ꯑꯗꯨ ꯆꯥꯕ ꯀꯥꯟꯗ ꯀꯔꯤ ꯀꯕꯥ ꯑ ꯀꯤꯝꯕꯥꯞ ꯆꯥꯕꯗꯣ ꯑꯩꯗꯤ ꯑꯃꯨꯛꯇ ꯆꯥꯗ꯭ꯔꯤ ꯑꯗꯨꯗꯣ ꯍꯩꯅꯔꯣꯏꯌꯦꯁꯦ ꯑꯩꯁꯦ ꯍꯩꯅꯒꯗ꯭ꯔꯥ ꯍꯩꯅꯔꯣꯏꯗ꯭ꯔꯁꯦ ꯑꯩ ꯄꯨꯛꯅꯤꯡꯗ ꯆꯤꯡꯅꯖꯩꯕ ꯑꯗꯨ ꯅꯨꯃꯤꯠꯇꯣ ꯈꯪꯕ꯭ꯔꯥ
ꯑꯥꯥ
ꯍꯩꯅꯒꯗꯤ ꯍꯩꯅꯗꯣꯏꯔ ꯑꯗꯨꯑꯣꯏꯁꯨ ꯀꯩꯅꯣꯅ ꯍꯥꯟꯅ ꯑꯩꯈꯣꯏ ꯌꯣꯌꯣꯅ ꯍꯥꯟꯅ ꯄꯤꯁꯜꯂꯛꯇ꯭ꯔꯥ ꯑꯩꯉꯣꯟꯗ
ꯑꯥ
ꯃꯥ ꯄꯤꯁꯜꯂꯀꯥꯟꯁꯤꯗ ꯑꯩꯁꯦ ꯑꯩꯁꯦ ꯑꯃꯨꯛꯇ ꯆꯥꯗ꯭ꯔꯦ ꯍꯥꯏꯕꯗꯣ ꯁꯨꯝ ꯃꯤ ꯅꯨꯄꯤ ꯑꯇꯣꯞꯄꯁꯨ ꯌꯥꯎꯕꯅꯤꯅ ꯏꯀꯥꯏꯖꯕꯤꯗꯣ ꯍꯥꯏ ꯆꯥꯔꯒꯗꯤ ꯌꯦꯡꯉꯒꯦ ꯑꯃꯈꯛꯇꯁꯦ ꯇꯉꯥꯏ ꯐꯗ꯭ꯔꯁꯨ ꯑꯩ ꯑꯩꯁꯦ ꯍꯥꯎꯇ꯭ꯔꯁꯨ ꯍꯥꯎꯇ꯭ꯔ ꯌꯣꯠꯈ꯭ꯔ ꯂꯣꯏꯔꯦꯅ ꯑꯩꯉꯣꯟꯗ ꯈꯟꯖꯔꯦꯕ ꯑꯗꯨꯗꯨꯒ ꯆꯥꯔꯀꯥꯟꯗꯕꯨꯗꯤ ꯑꯣꯏꯅꯝꯃꯝꯃꯦꯕ
ꯑꯣꯏꯅꯝꯕꯅꯦ ꯑꯣꯏꯅꯝꯕꯅꯦ ꯀꯩꯅꯣꯅꯦ ꯆꯥꯛꯅꯦꯕ
ꯑꯥ
ꯆꯥꯛꯅ ꯁꯦꯝꯃꯤꯅꯦꯕ ꯆꯥꯛꯇꯅꯦ ꯑꯥ ꯅꯠꯇꯦ ꯃꯣꯏ ꯀꯣꯔꯤꯌꯟꯒꯤꯅꯦ ꯃꯅꯥ ꯑꯃ ꯂꯩꯌꯦꯕꯀꯣ ꯑꯗꯨꯗꯨꯗ ꯆꯥꯛ ꯍꯥꯞꯄꯦꯗꯅ ꯆꯥꯛꯇꯨꯗ ꯃꯅꯨꯡꯗꯨꯗ ꯒꯥꯖꯔꯅꯦ ꯌꯦꯟꯅꯦ ꯑꯗꯒꯤ ꯀꯩꯀꯩꯅꯣ ꯃꯣꯏ ꯍꯥꯞꯀꯗꯕ ꯚꯦꯖꯤꯇꯦꯕꯜꯒ ꯍꯥꯞꯄꯒ ꯃꯇꯨꯝ ꯇꯥꯁꯟꯕꯩ ꯋꯥ ꯈꯠꯇꯅꯦ ꯑꯗꯣ ꯃꯣꯏ ꯆꯥꯛꯇꯣ ꯀꯩꯅꯣ ꯍꯥꯞꯄꯦꯕ ꯊꯥꯎꯗ ꯑꯣꯂꯤꯐ ꯑꯣꯏꯜꯅ ꯊꯥꯎ ꯑꯃ ꯂꯩꯕꯅꯦꯕꯀꯣ
ꯎꯝ
ꯍꯥꯎꯅꯕ ꯑꯗꯨꯗꯣ ꯃꯇꯨꯝ ꯇꯥꯁꯜꯂꯒ ꯃꯀꯛ ꯃ ꯀꯛ ꯍꯧꯖꯤꯛꯀꯤ ꯔꯥꯎꯟꯗꯣ ꯑꯗꯨꯃꯥꯏ ꯇꯧꯔ ꯀꯛ ꯀꯛꯑꯒꯅꯦꯕ ꯄꯨꯊꯣꯔꯛꯏꯗꯣ ꯍꯥꯎꯕꯅꯦ ꯍꯥꯎꯕꯅꯦ ꯑꯗꯨꯝ ꯆꯥꯒꯔꯗꯤ ꯑꯣꯏꯅꯝꯕꯅꯦꯕ ꯌꯥꯝꯅ
ꯑꯗꯨꯁꯨ ꯇꯥꯗꯃꯤꯅ ꯈꯪꯗ꯭ꯔꯦ ꯑꯉꯥꯎꯕꯁꯦ ꯑꯩꯁꯦ ꯑꯗꯨꯝ ꯇꯥꯗꯣꯏꯅꯦ ꯀꯣꯂꯦꯖ ꯀꯥꯏꯔꯤꯉꯩꯗ
ꯑꯗꯣ ꯑꯗꯨꯝ ꯀꯩꯅꯣꯅꯦ ꯀꯩꯁꯨ ꯑꯩꯈꯣꯏꯁꯨ ꯌꯥꯝ ꯀꯟꯅ ꯌꯥꯝ ꯄꯥꯛꯅ ꯆꯥꯕ ꯄꯣꯠ ꯑꯣꯏꯗꯣꯏꯗ ꯍꯥꯏꯗꯤ ꯑꯗꯨꯗꯗꯤ ꯑꯗꯨꯝ ꯍꯣꯡꯉꯦꯗꯅ ꯑꯗꯣ ꯑꯇꯩ ꯑꯇꯩ ꯃꯐꯝꯗꯨꯗꯤ ꯑꯗꯨꯝ ꯇꯥꯡꯕꯅꯦꯕ ꯀꯣꯔꯤꯌꯟ ꯐꯨꯗ ꯑꯣꯏꯕꯅꯤꯅ ꯑꯗꯨꯅ ꯑꯩꯈꯣꯏꯁꯨ ꯄꯥꯛ ꯆꯥꯗꯦꯕ
ꯍꯪꯕꯤꯅꯦ ꯑꯗꯨꯅ ꯌꯥꯝꯅ ꯈꯪꯗꯕꯗꯣ ꯑꯣꯏꯕꯗ
ꯍꯣꯏ
ꯀꯣꯂꯦꯖ
ꯑꯥ
ꯑꯗꯨꯅ ꯏꯁꯇ꯭ꯔꯣ ꯍꯥꯞꯄꯁꯤꯗ ꯁꯣꯏꯗꯣꯏꯅꯦꯕ ꯍꯩ ꯃꯍꯤ ꯊꯛꯄꯁꯤꯗ
ꯑꯥ
ꯆꯨꯝꯅ ꯑꯗꯨ ꯄꯥꯝꯃ ꯀꯩꯅꯣꯒꯤ ꯑꯥ ꯀꯔꯤ ꯑꯃ ꯃꯤꯅꯤꯁ ꯀꯩꯅꯣ ꯑꯣꯏ ꯊꯣꯡꯖꯨ ꯀꯦꯟꯗ꯭ꯔꯒꯤꯀꯣ
ꯎꯝ
ꯑꯗ ꯂꯩꯕ ꯑꯃ ꯒꯥꯔꯗꯦꯟ ꯃꯆꯥ ꯑꯃ ꯂꯩꯕꯗꯣ ꯀꯔꯤ
ꯊꯣꯡꯖꯨꯗ ꯈꯪꯗꯌꯦ ꯑꯥ ꯑꯥ ꯏꯁ ꯏꯁ
ꯑ ꯏꯁ ꯒꯥꯔꯗꯦꯟꯒꯤꯗꯨꯗ ꯆꯠꯂꯦꯕꯀꯣ
ꯎꯝ ꯎꯝ
ꯑ ꯆꯠꯄꯁꯤꯗ ꯑꯩꯈꯣꯏ ꯏꯃꯥꯟꯅꯕꯤꯒꯤ ꯁꯥꯏꯒꯤ ꯕꯥꯔꯗꯦ ꯆꯠꯄ ꯑꯗꯨ ꯆꯠꯄ ꯀꯥꯟꯁꯤꯗ ꯃꯣꯏꯁꯦ ꯀꯩꯅꯣ ꯂꯧꯋꯦ ꯑꯆꯥꯄꯣꯠ ꯃꯌꯥꯝ ꯂꯩꯔꯛꯑꯦ ꯑꯩꯈꯣꯏ ꯗꯗꯥꯅꯦꯕꯀꯣ
ꯎꯝ
ꯈꯣꯏꯗꯥꯒꯤ ꯃꯃꯥꯟꯅꯕꯒꯤ ꯃꯃꯥꯟꯅꯕ ꯍꯥꯏꯇꯥꯔꯦꯅꯦ ꯑꯗꯨ ꯆꯠꯂꯦ ꯑꯗꯨ ꯃꯣꯏꯗꯤ ꯑꯆꯥꯄꯣꯠ ꯀꯩꯀꯥ ꯃꯌꯥꯝ ꯑꯣꯔꯗꯔꯒ ꯇꯧꯔꯦ ꯈꯣꯠꯂꯦ ꯑꯗꯨ ꯃꯥꯅ ꯍꯩ ꯃꯍꯤꯁꯦ ꯂꯧꯔꯒ ꯇꯣꯉꯥꯟꯅ ꯄꯨꯟꯁꯤꯒꯤ ꯑꯍꯥꯟꯕ ꯑꯣꯏꯅ ꯊꯥꯔꯠ ꯁꯤꯃꯤꯁꯇꯔ ꯀꯥꯏꯅꯤꯀꯣ ꯍꯥꯏꯁꯦ
ꯑꯥ
ꯃꯥꯅ ꯏꯁꯇ꯭ꯔꯣꯁꯦ ꯂꯧꯔꯒ ꯏꯁꯇ꯭ꯔꯣꯁꯦ ꯊꯛꯐꯝ ꯊꯛꯐꯝꯁꯤꯅ ꯀꯣꯟꯗ꯭ꯔꯅꯦ
ꯑꯥ
ꯑꯗꯨꯒ ꯍꯥꯏꯗꯤ ꯌꯨꯡꯁꯤꯟꯐꯝꯁꯤꯅ ꯃꯆꯤꯟ ꯇꯨꯝꯗ꯭ꯔꯥ
ꯑꯥ
ꯁꯤꯁꯦ ꯈꯪꯉꯣꯏꯗꯣꯏꯅꯦꯕ ꯑꯩꯈꯣꯏ ꯏꯅꯥꯎꯄꯤꯒ ꯑꯩꯒꯁꯦ ꯑꯁꯨꯛꯀꯤ ꯃꯇꯤꯛ ꯃꯄꯥꯟ ꯊꯣꯛꯇꯕ ꯃꯤꯅꯦꯕ ꯑꯩꯈꯣꯏꯁꯦ
ꯍꯣꯏ
ꯑꯗꯨꯒ ꯏꯅꯥꯎꯄꯤꯒ ꯑꯩꯒꯁꯦ ꯑꯩꯈꯣꯏꯅ ꯄꯥꯏꯔꯒ ꯑꯃꯃꯝ ꯍꯧꯖꯤꯛꯀꯤ ꯗꯗꯥꯁꯤꯅ ꯄꯤꯔꯛꯑꯒ ꯑꯃꯃꯝ ꯄꯥꯏꯔ ꯀꯥꯟꯁꯤꯗ ꯁꯦꯞꯁꯦ ꯃꯌꯥꯝꯒ ꯃꯥꯟꯅꯗꯦꯁꯦ ꯈꯪꯉꯛꯄꯗꯣ ꯑꯩꯅꯒ ꯑꯩꯈꯣꯏ ꯏ ꯅꯥꯎꯄꯤ ꯀꯩꯅꯣꯀꯥꯁꯦ ꯃꯀꯨꯈꯣꯛ ꯄꯤꯔꯦ ꯑꯗꯨꯗꯨꯒ ꯌꯨꯝ ꯑ ꯍꯥꯏꯗꯤ ꯏꯁꯇꯣꯗꯣ ꯍꯥꯞꯆꯤꯜꯂꯒ ꯊꯝꯃ ꯀꯥꯟꯁꯤꯗ ꯃꯥꯟꯅꯗꯕꯤꯗꯣ ꯍꯣꯏ ꯃꯌꯥꯝꯒ
ꯍꯣꯏ ꯍꯣꯏ
ꯃꯌꯥꯝꯒ ꯃꯥꯟꯅꯗꯦ ꯀꯩꯅꯣꯅꯦꯅ ꯈꯜꯂ ꯀꯥꯟꯗ ꯀꯔꯤꯅꯣ ꯅꯣꯏꯒꯤꯁꯤꯅ ꯑꯩꯈꯣꯏ ꯏꯃꯥꯟꯅꯕꯤ ꯇꯔꯨꯛ ꯇꯔꯦꯠ ꯁꯨꯏꯌꯦꯕꯀꯣ
ꯎꯝ
ꯅꯣꯏꯁꯤꯅ ꯀꯣꯜꯂ ꯀꯣꯜꯂ ꯂꯩꯔꯒ ꯑꯩꯈꯣꯏꯁꯤꯅ ꯍꯥꯏꯗ꯭ꯔꯁꯨ ꯌꯥꯕꯗꯣ ꯄꯪꯉꯤ ꯕꯥ ꯑꯗꯨꯕꯨꯗꯤ ꯑꯩꯈꯣꯏꯁꯤꯅ ꯌꯨꯡꯉꯤꯁꯦ ꯀꯔꯤꯒꯤꯅꯣꯅ ꯍꯥꯏꯔꯕ
ꯑꯗꯨꯗꯨꯒ ꯑꯩ ꯋꯥꯔꯤꯅꯕꯤꯅꯤꯃꯦ ꯍꯦꯛꯇ ꯁ꯭ꯀꯨꯜ ꯂꯣꯏꯒ꯭ꯔ ꯑꯃ ꯀꯣꯂꯦꯖ ꯀꯥꯔꯛꯑ ꯃꯇꯨꯡꯐꯧꯇ
ꯑꯗꯨꯗꯤ ꯆꯝꯃꯤꯅꯤ ꯀꯩꯅꯣ ꯆꯝꯃꯤꯅ ꯐꯠꯇ꯭ꯔꯣ
ꯑꯗꯨꯛꯀꯤ ꯃꯇꯤꯛ ꯑꯗꯨꯏꯁꯨ ꯍꯦꯛꯇꯤ ꯌꯨꯝꯗꯒ ꯇꯝꯅꯔ ꯅꯣꯛꯄꯁꯤ ꯐꯅ ꯀꯨꯏꯅ ꯂꯛꯅꯔꯝꯃꯦ
ꯏꯁꯁ ꯑꯩ ꯏꯃꯥꯟꯅꯕꯤ ꯑꯃꯒꯤ ꯋꯥꯔꯤ ꯑꯃꯁꯨ ꯂꯩꯌꯦ ꯑꯥ ꯀꯩꯕ ꯃꯥꯁꯦꯀꯣ ꯄꯤꯛꯏꯉꯩꯗ ꯄꯥꯒ ꯐꯥꯁ ꯐꯨꯗꯠꯇ ꯑꯆꯄꯣꯠ ꯆꯥꯕ ꯆꯠꯄꯖꯥꯠꯅꯦꯕꯀꯣ
ꯎꯝ
ꯑꯗꯨꯒ ꯒꯦꯠ ꯃꯌꯥꯗ ꯀꯩꯅꯣ ꯊꯝꯕ ꯃꯣꯏꯒꯤ ꯑꯥ ꯁꯔ ꯀꯩꯕ ꯑꯥ ꯅꯠꯇꯦ ꯃꯥꯁꯤ ꯆꯪ ꯍꯦꯛ ꯆꯪꯉꯛꯄꯒ ꯃꯣꯏꯒꯤ ꯃꯐꯝꯁꯦ ꯌꯥꯝ ꯅꯥꯟ ꯅꯥꯟ ꯍꯥꯏꯗꯤ ꯌꯥꯝ ꯅꯥꯟꯃꯟꯕꯒꯤꯀꯣ ꯃꯥꯗꯣ ꯃꯄꯥꯟꯗ ꯀꯩ ꯍꯥꯏꯅꯤ ꯁꯦꯟꯗꯜꯗꯣ ꯂꯧꯊꯣꯛꯑꯝꯃꯒ ꯃꯥꯗꯤ ꯆꯪꯉꯛꯏ ꯖꯥꯠꯅꯤꯗꯅ ꯑꯗꯨꯒ ꯃꯄꯥꯥꯟꯅ ꯑꯦ ꯏꯕꯦꯝꯃ ꯀꯩꯅꯣ ꯅꯪ ꯁꯦꯗꯜꯗꯤ ꯀꯥꯏ ꯆꯠꯈ꯭ꯔꯦ ꯍꯥꯏꯔꯒ ꯕꯕꯥ ꯑꯩ ꯃꯄꯥꯟꯗ ꯃꯄꯥꯟꯗ ꯂꯧꯊꯣꯑꯃꯦ ꯍꯥꯢꯔꯦ ꯑꯦ ꯇꯣꯡꯖꯤꯂꯨ ꯇꯨꯡꯖꯤꯂꯨ ꯍꯥꯏ ꯁꯦꯟꯗꯜ ꯇꯣꯡꯗꯅ ꯆꯪꯉꯛ ꯂꯩꯔꯝꯃꯤꯕ ꯃꯥꯗꯤ ꯐꯥꯁ ꯐꯨꯠꯇꯨꯗ
ꯑꯗꯨꯅꯤ ꯈꯪꯗꯕ ꯍꯥꯢ ꯈꯪꯗꯕꯅꯦ ꯍꯥꯢꯕ
ꯍꯣꯏ ꯑꯗꯨ ꯑꯁ ꯃꯥꯥꯏ ꯋꯥꯔꯤ ꯖꯥꯠ ꯖꯥꯠ ꯌꯥꯝ ꯂꯩꯈ꯭ꯔꯖꯥꯠꯅꯤ ꯍꯥꯏꯗꯤ ꯏꯃꯥꯟꯅꯕꯤꯗꯨ ꯑꯗꯨꯒꯨꯝꯕ ꯌꯥꯝ ꯂꯩꯌꯦꯕ ꯑꯩꯒꯤꯁꯨ ꯂꯤꯔꯛꯇꯣꯏꯅꯦ ꯃꯥꯅ ꯑꯩꯈꯣꯏ ꯋꯥꯟꯗ ꯋꯥꯟꯗꯈꯩ ꯅꯣꯛꯇꯣꯏꯅꯦ ꯍꯥꯏꯕ
ꯇꯧꯕꯕꯨ ꯇꯧꯔꯤꯅꯤ ꯈꯪ ꯈꯪꯗ꯭ꯔꯗꯤ
ꯑꯗꯨꯏ ꯑꯗꯨ ꯏꯃꯥꯟꯅꯕꯤꯗꯨꯅꯦꯕꯀꯣ ꯃꯣꯏꯗ ꯒ꯭ꯔꯤꯟ ꯇꯤꯗꯣ
ꯎꯝ
ꯒ꯭ꯔꯤꯟ ꯇꯤꯗꯣ ꯌꯣꯟꯕ ꯂꯥꯛꯑꯦ ꯑꯃ ꯕꯦꯛ ꯀꯩ ꯃꯤ ꯑꯃꯃꯝꯒꯤ ꯕꯦꯛ ꯑꯃꯃꯝ ꯆꯥꯗ ꯂꯨꯞꯄ ꯌꯥꯕꯤ ꯑꯃ ꯂꯩꯗꯥꯏꯅꯦ ꯄꯨꯂꯞ ꯂꯣꯟꯕꯤ ꯅꯠꯇꯕꯤꯗ ꯑꯗꯨꯗꯣ ꯌꯣꯟꯕ ꯂꯥꯛꯑꯦ ꯌꯥꯝ ꯐꯕꯅꯤ ꯍꯛꯆꯥꯡ ꯌꯥꯝꯅ ꯀꯩꯅꯣ ꯇꯧꯕꯅꯤ ꯈꯣꯠꯄꯅꯤ ꯀꯥꯏꯅ ꯑꯗꯨꯗ ꯃꯣꯏꯁꯦ ꯇꯦꯁ ꯇꯧꯋꯦ ꯈꯪꯕ ꯑꯗꯨꯒ ꯇꯦꯁ ꯇꯧꯔꯀꯥꯟꯁꯤꯗ ꯍꯧꯖꯤꯛꯀꯤ ꯀꯔꯤꯕ ꯆꯥꯗꯨꯗ ꯃꯥꯅ ꯂꯨꯞꯄꯒ ꯉꯥꯏꯍꯥꯛꯇꯪ ꯊꯝꯃꯒ ꯃꯥꯁꯦ ꯑꯃ ꯂꯧꯊꯣꯛꯄꯗꯣ ꯍꯦꯛꯇ ꯑꯁꯃꯥꯏꯜ ꯃꯣꯏꯅ ꯐꯩ ꯍꯥꯏꯌꯦꯅ ꯍꯦꯛꯇ ꯀꯩ ꯍꯧꯖꯤꯛꯀꯤ ꯒ꯭ꯔꯤꯟ ꯇꯤꯒꯤ ꯕꯦꯛꯇꯣ ꯑꯗꯨꯗꯣ ꯍꯦꯛꯇ ꯑꯔꯣꯏꯕꯤꯗ ꯐꯖꯅ ꯁꯨꯝꯇꯣꯛ ꯍꯥꯏꯗꯤ ꯄꯨꯔꯥ ꯃꯍꯤꯗꯣ ꯂꯧꯛꯊꯣꯛꯑꯦ ꯍꯥꯏꯔꯒ ꯑꯃ ꯁꯨꯝꯖꯤꯜꯂꯒ ꯍꯨꯟꯇꯣꯛꯑꯕꯖꯥꯠꯅꯦꯕꯀꯣ ꯑꯗꯨꯒ ꯃꯥꯁꯦ ꯊꯥꯛꯑꯦ ꯑꯗꯨꯒ ꯍꯧꯒꯠꯂꯛꯄ ꯀꯥꯟꯁꯤ ꯃꯥꯁꯦ ꯂꯦꯛꯊꯔꯒ ꯍꯥꯏꯗꯤ ꯃꯣꯏꯅ ꯐꯩ ꯍꯥꯏꯕꯒꯤ ꯍꯦꯛꯇ ꯃꯥꯁꯦ ꯁꯨꯝꯖꯜꯂ ꯊꯥꯛꯑꯕꯖꯥꯅꯤꯗꯅ
ꯎ
ꯍꯦꯟꯖꯜꯂꯨꯕ ꯄꯣꯠꯇꯣ ꯑꯁ ꯑꯗꯨꯁꯨ ꯋꯥꯟꯗꯥꯈꯩ ꯅꯣꯛꯑꯦ ꯃꯥꯥꯅ ꯂꯤꯕ ꯋꯥꯔꯤꯁꯦ ꯑꯁ ꯖꯥꯠ ꯖꯥꯠꯅꯤ ꯑꯗꯩꯗꯤ ꯃꯥꯅ ꯀꯣꯏꯕ ꯅꯨꯄꯥꯁꯤꯅ ꯃꯣꯏ ꯃꯔꯤ ꯃꯇꯥ ꯊꯣꯛꯅꯔꯝꯕꯒꯨꯝꯕ ꯃꯆꯤꯟ ꯃꯅꯥꯎ ꯊꯣꯛꯅ ꯂꯩꯔꯝꯃꯦ ꯀꯥꯏꯅ ꯍꯥꯏꯗꯤ ꯅꯣꯡꯉꯥꯜꯂꯒ ꯃꯕꯣꯛꯀ ꯂꯥꯛꯑꯦ ꯑꯗꯨꯒ ꯃꯕꯣꯛꯇꯨꯗꯤ ꯑꯗꯨꯝ ꯍꯥꯏꯗꯤ ꯃꯣꯏ ꯃꯕꯤ ꯃꯇꯥꯅꯤꯁꯦ ꯈꯪꯕ ꯑꯗꯨꯒ ꯃꯕꯣꯛꯁꯤꯒ ꯃꯣꯏꯒꯤ ꯌꯨꯝꯗ ꯂꯥꯛꯏꯖꯥꯠꯅꯤꯗꯅ ꯑꯗꯨꯒ ꯂꯥꯁꯇ ꯑ ꯍꯥꯏꯗꯤ ꯍꯪꯅꯔꯨꯔꯀꯥꯟꯗꯗꯤ ꯃꯌꯥꯝ ꯃꯅꯥꯎꯄꯥ ꯊꯣꯛ ꯃꯅꯥꯎꯄꯥ ꯍꯥꯏꯕ ꯃꯌꯥꯝ ꯍꯥꯏꯕ ꯑꯗꯨꯃꯥꯏꯅ ꯊꯣꯛ ꯂꯩꯔꯝꯃꯤ ꯑꯩꯁꯦ ꯁꯥꯒꯩꯒꯤ ꯃꯔꯤ ꯃꯇꯥ ꯊꯣꯛꯅꯕ ꯂꯩꯗꯅ
ꯍꯣꯏ ꯎꯅꯗꯕꯅꯤꯅ ꯈꯪꯅꯗꯕꯗꯣ
ꯍꯣꯏ ꯍꯣꯏ ꯁꯥꯒꯩꯒꯤ ꯑꯃ ꯃꯔꯤ ꯃꯇꯥꯒ ꯊꯣꯛꯅꯕꯤ ꯑꯃ ꯂꯩꯗꯥꯏꯅꯦ ꯁꯦꯕꯣꯠ ꯃꯔꯤ ꯃꯥꯏꯔꯦꯟ ꯃꯔꯤꯒꯨꯝꯕ ꯑꯗꯨꯒꯨꯝꯕ ꯑꯣꯏꯗꯣꯏꯅꯦꯕ ꯑꯣꯏꯕꯕꯨꯗꯤ ꯑꯁ ꯃꯥꯏ ꯋꯥꯔꯤ ꯅꯣꯛ ꯅꯣꯛꯅꯤꯡꯕ ꯌꯥꯝ ꯂꯩ ꯀꯥꯔꯟ ꯇꯥꯕ ꯑꯗꯨꯝ ꯂꯩꯌꯦꯕ ꯁꯤꯒꯨꯝꯕ ꯏꯃꯥꯟꯅꯕꯤꯗ ꯊꯦꯡꯅꯔꯑꯦꯕ ꯌꯥꯝꯅ ꯅꯪ ꯀꯩ ꯌꯦꯟꯖꯥꯡ ꯆꯥꯔꯒꯦ
ꯌꯦꯟ ꯁꯣꯡ ꯆꯥꯏ ꯉꯁꯤꯗꯤ
ꯑꯩꯁ ꯑꯍꯥꯎꯕꯅꯤꯅꯦ
ꯑꯩꯈꯣꯏ ꯏꯅꯥꯍꯎꯄꯥꯅ ꯊꯕꯛ ꯆꯠꯂꯨꯏ ꯑꯗꯨꯒꯤ
ꯑꯣ ꯅꯣꯏ ꯅꯅꯥꯎ ꯄꯥ ꯅꯣꯏꯅꯅꯥꯎ ꯄꯥ ꯀꯌꯥꯅꯣ
ꯏꯅꯥꯎꯄꯥ ꯑꯃ ꯗꯗꯥ ꯑꯃ ꯏꯅꯥꯎꯄꯤ ꯑꯃ
ꯅꯨꯄꯥ ꯑꯅꯤ ꯑꯣꯏꯕ ꯅꯨꯄꯤ ꯑꯅꯤꯔ
ꯍꯣꯏ ꯅꯨꯄꯥꯁꯨꯠꯑꯅꯤ ꯅꯨꯄꯤꯁꯨ ꯑꯅꯤ
ꯑꯩꯈꯣꯏꯅ ꯑꯃꯨꯛ ꯅꯨꯄꯤ ꯑꯅꯤ ꯅꯨꯄꯥ ꯑꯃ ꯑꯣꯏꯕ ꯑꯩꯁꯨ ꯏꯕꯨꯡꯒꯨꯝꯕ ꯑꯃꯗꯤ ꯄꯥꯝꯗꯤ ꯄꯥꯝꯕꯅꯤ ꯐꯪꯗ꯭ꯔꯦ
ꯗꯥꯗꯥ ꯂꯩꯕꯁꯦ ꯅꯨꯡꯗꯤ ꯅꯨꯡꯉꯥꯏꯕꯅꯤ ꯏꯌꯥꯝꯕ ꯂꯩꯕꯁꯦ
ꯑꯗꯨꯅꯦ ꯍꯥꯏꯁꯦ ꯑꯩꯗꯤ ꯑꯩꯈꯣꯏ ꯏꯃꯨꯡꯒꯤ ꯂꯥꯕꯁꯨ ꯑꯣꯏ ꯂꯩꯔꯦ ꯑꯃꯣꯝꯁꯨ ꯑꯣꯏ ꯂꯩꯔꯦ ꯏꯅꯥꯎꯄꯥꯗꯤ ꯑꯇꯣꯟ
ꯍꯣꯏ ꯅꯪꯅ ꯀꯩꯅꯣ ꯅꯣꯏ ꯇꯧꯕꯩ ꯇꯥꯏꯞ ꯇꯧꯋꯦ ꯅꯣꯏ ꯏꯃꯨꯡꯗꯨ ꯀꯣ
ꯎꯝ ꯍꯥꯏꯗꯤ ꯒꯥꯔꯤ ꯊꯧꯔꯒ ꯆꯠꯄꯒꯤ ꯊꯕꯛꯁꯦ ꯑꯩꯅ ꯑꯗꯨꯝ ꯑꯅꯝꯕ ꯂꯣꯏ ꯇꯧꯕꯗꯨ
ꯅꯣꯏꯆꯦ ꯍꯩꯇ꯭ꯔꯥ ꯊꯧꯕ
ꯍꯩꯇꯦ
ꯑꯗꯨꯅ ꯒꯥꯔꯤ ꯊꯧꯕ ꯍꯩꯕꯁꯦ ꯑꯃꯨꯛꯁꯨ ꯌꯥꯝ ꯀꯥꯟꯅꯩ ꯑꯗꯣ ꯑꯃꯨꯛꯁꯨ ꯌꯥꯝ ꯀꯥꯟꯅꯗꯦ ꯃꯌꯥꯝꯒꯤ ꯗ꯭ꯔꯥꯏꯚꯔ ꯑꯣꯏꯔꯦꯕ
ꯎꯝ
ꯍꯧꯖꯤꯛꯇꯤ ꯏꯅꯥꯎꯕ ꯑꯃꯨꯛ ꯈꯔ ꯆꯥꯎꯈꯠꯂꯕꯃꯤꯅ ꯑꯃꯨꯛ ꯈꯔ ꯐꯔꯦ
ꯅꯣꯏ ꯆꯦꯗꯣ ꯆꯍꯤ ꯀꯌꯥꯃꯨꯛ ꯁꯨꯔꯒꯦ
ꯃ ꯍꯥꯟꯗ ꯇ꯭ꯋꯦꯟꯇꯤ ꯑꯩꯠ ꯌꯡꯉꯛꯏ ꯑꯣꯏꯔꯝꯒꯅꯤ
ꯎꯝ ꯌꯨꯝꯗꯤ ꯄꯥꯟꯕ ꯌꯥꯔꯕ ꯖꯥꯠꯅꯤ
ꯅꯨꯄꯤꯁꯦ ꯐꯔꯛꯅꯤꯅꯦ ꯀꯨꯟꯊ꯭ꯔꯥꯃꯨꯛ ꯍꯦꯜꯂꯒ ꯄꯥꯜꯔꯨꯔꯁꯨ
ꯑꯗꯨꯅꯤ
ꯄꯟꯣꯖꯥ ꯄꯁ
ꯅꯍꯟꯗꯛ ꯇ꯭ꯋꯦꯟꯇꯤ ꯁꯤꯛꯁ ꯅꯠꯇ꯭ꯔꯥ
ꯇ꯭ꯋꯦꯟꯤ ꯁꯤꯁ
ꯃꯊꯪ ꯇ꯭ꯋꯦꯟꯇꯤ ꯁꯚꯦꯟ ꯍꯥꯏꯁ ꯅꯪꯖꯨ ꯌꯥꯔꯛꯑꯅꯤ
ꯀ ꯌꯥꯔ
ꯪꯖꯤꯌꯥꯔꯅꯤ ꯑꯗꯣ ꯅꯪ ꯀꯔꯝ ꯀꯥꯟꯗꯗꯤ ꯆꯠꯀꯦꯅ ꯈꯟꯒꯦ
ꯑꯩꯗꯤ ꯃꯥꯁꯇꯔꯁꯤ ꯂꯣꯏꯔꯒ ꯑꯩꯁꯤ ꯂꯣꯏꯗꯕꯩꯅꯦꯕ ꯔꯦꯗꯤꯑꯣꯒꯤ ꯑꯦꯛꯖꯥꯝ ꯑꯗꯨꯝ ꯊꯥꯗꯕꯤ ꯂꯩꯔꯤꯁꯦ
ꯑꯗꯨꯁꯨ ꯑꯗꯨꯝ ꯊꯥꯖꯤꯟꯕ ꯌꯥꯗ꯭ꯔꯣ
ꯑꯩꯁꯨꯣ ꯌꯥꯝꯅ ꯊꯕꯛꯁꯦ ꯃꯐꯥꯡ ꯃꯐꯥꯡ ꯑꯗꯒꯤ ꯑꯥꯗ ꯁꯅꯥꯃꯍꯤ ꯇꯦꯝꯄꯜꯗꯁꯨ ꯀꯧꯔꯛꯄ
ꯁꯅꯥꯃꯍꯤ ꯇꯦꯝꯄꯜ ꯍꯥꯏꯁꯦ ꯀꯔꯝꯕꯅꯣ ꯀꯣꯅꯨꯡꯃꯥꯡꯒꯤꯗ
ꯑꯣ ꯀꯣꯅꯨꯡ ꯃꯥꯡꯉꯤꯗꯣ ꯅꯠꯇ꯭ꯔꯒ ꯎ ꯇ꯭ꯔꯥꯗ ꯆꯪ ꯆꯟꯗꯣꯏꯅꯦꯕꯀꯣ ꯑꯩꯈꯣꯏꯗꯤ ꯑꯗꯣ ꯑꯅꯤꯃꯛꯀꯤꯁꯤꯁꯨ ꯑꯃꯨꯛ ꯀ꯭ꯂꯥꯁꯁꯦ ꯆꯠꯇ ꯌꯥꯗꯕ
ꯍꯣꯏ ꯀ꯭ꯂꯥꯁ ꯍꯥꯏꯁꯦ ꯅꯪꯅ ꯑꯣꯖꯥ ꯑꯣꯏꯗꯣꯏꯔꯣ ꯁꯥꯇ꯭ꯔ ꯑꯣꯏꯗꯣꯏꯔꯣ
ꯁꯥꯇ꯭ꯔ ꯑꯣꯏꯅ ꯁꯥꯔꯇꯤꯐꯤꯀꯦꯠ ꯄꯥꯏꯈꯤꯗꯣꯏꯅꯦ ꯑꯗꯨꯒꯤꯗꯤ ꯑꯗꯨꯒ ꯊꯧꯕꯥꯜ ꯗꯤꯁꯇ꯭ꯔꯤꯛꯀꯤ ꯑꯣꯏꯅꯕꯨꯗꯤ ꯑꯩꯈꯣꯏ ꯀꯩꯅꯣ ꯂꯩꯇꯦꯕ
ꯑ
ꯍꯥꯏꯗꯤ ꯐꯖꯅ ꯏꯁꯩꯒꯤ ꯑꯣꯏꯅ ꯂꯥꯛꯄ ꯃꯤ ꯂꯩꯇ꯭ꯔꯤꯕ ꯑꯗꯨꯅ